ꯍꯜꯂꯣ ꯍꯜꯂꯣ ꯑꯣ ꯍꯣ ꯇꯥꯏꯀꯣ ꯍꯥꯏꯥꯏ ꯇꯥꯏ
ꯑꯣ
ꯑꯣ ꯑꯗꯨ ꯋꯥꯔꯤ ꯁꯥꯇ ꯋꯥꯁꯤꯦ ꯁꯥꯇ ꯋꯥꯦ ꯁꯥ ꯋꯥꯁꯤꯦ ꯑꯦꯛꯖꯥꯝ ꯅꯣꯁꯤꯜꯂꯛꯄꯒꯤ ꯂꯥꯛꯏ ꯉꯥꯏꯍꯥꯛ ꯄ ꯑꯔꯝꯕꯅꯤꯅ ꯑꯣꯛꯥꯝ ꯑꯣꯏꯗꯅꯣ ꯃꯥꯁꯇꯔꯒꯤ ꯁꯦꯀꯦꯟꯦꯃꯤꯁꯇꯔꯒꯤ
ꯑꯣ ꯗꯦꯠ ꯀꯌꯥꯗꯅ ꯑꯦꯛꯖꯥꯝꯗꯤ
ꯑꯦꯛꯖꯥꯝꯁꯦ ꯗꯦꯠ ꯇꯦꯟꯗꯒꯤ ꯍꯧꯗꯣꯏꯕ
ꯑꯁ ꯑꯗꯨꯗꯤ ꯎ ꯎꯝ ꯑꯗꯨꯗꯤ ꯀꯨꯏꯗ꯭ꯔꯦꯅꯦꯀꯣ
ꯀꯨꯁꯤꯜꯂꯛꯇ꯭ꯔꯦ ꯑꯗꯨꯒꯤ ꯃꯊꯥ ꯁꯥꯒꯠꯂꯛꯇꯅ ꯉꯥꯏꯍꯥꯛ ꯄꯥꯔꯝꯕꯅꯤꯅ ꯑꯣꯣ ꯁꯕꯖꯦꯛꯁꯦ ꯃꯉꯥꯅꯦ ꯄꯨꯟꯅ ꯑꯗꯨꯒ ꯑꯃꯗꯤ ꯑꯣꯞꯁꯟꯅꯜꯒꯤ ꯇꯥꯏꯞꯇ ꯍꯥꯏꯇꯥꯔꯦ
ꯑꯣ ꯕꯣꯒꯤꯁꯦ ꯑꯦꯝ ꯏ ꯑꯣꯏꯗꯣꯏꯔꯥ ꯕꯤ ꯑꯣꯏꯗꯣꯏꯔꯥ ꯕꯤ ꯑꯦꯁ ꯁꯤ ꯑꯣꯏꯗꯣꯏꯔꯥ
ꯀ ꯃꯥꯁ ꯑꯣꯏꯗ ꯑꯣ ꯀꯩꯗꯤ ꯄꯥꯝꯉꯕ ꯍꯥꯏꯗꯣ ꯀꯃꯔꯁꯇ
ꯍ ꯑꯗꯨ ꯀꯩꯅꯣꯗ ꯑꯣꯏꯗꯔꯥ ꯗꯤ ꯑꯦꯝꯂꯣ ꯅꯠꯇ꯭ꯔꯒ ꯑꯦꯝ ꯌꯨꯔꯣ ꯑꯣꯁ ꯑꯗꯨꯗꯤ ꯑꯩꯈꯣꯏ ꯑꯩꯈꯣꯏ ꯑꯩꯈꯣꯏꯗꯤ ꯃꯃꯥꯡꯁꯤꯗ ꯄꯥꯁ ꯑꯥꯎꯠ ꯇꯧꯧꯕꯅꯤꯅꯦ ꯑꯥ
ꯑꯁꯤꯗ ꯑꯗꯨꯝ ꯂꯩꯔ ꯀꯃꯥꯏꯅ ꯇꯧꯕꯅꯣ ꯎꯝ ꯍꯧꯖꯤꯛꯀꯥꯟꯁ ꯑꯗꯨꯝ ꯌꯥꯅꯤ ꯌꯥꯅꯕ ꯊꯕꯛ ꯃꯆꯥ ꯑꯃꯇꯨꯝ ꯇꯧꯁꯜꯂ ꯑꯣ ꯍꯣꯁꯇꯦꯜꯗ ꯂꯩꯕ꯭ꯔꯥ ꯀꯃꯥꯏꯅ ꯇꯧꯒꯦ ꯁꯤꯗ ꯑꯗꯨꯝ ꯂꯩꯕ꯭ꯔꯥ ꯀꯃꯥꯏ ꯇꯧꯒꯦ ꯍꯣꯁꯇꯦꯜꯗ ꯑꯗꯨꯝ ꯂꯩꯇꯦ ꯎꯝ ꯌꯨꯝꯗꯨꯝ ꯌꯨꯝꯗꯒꯤ ꯎꯝ ꯍꯧꯖꯤꯡꯗꯤ ꯑꯗꯨꯝ ꯂꯩꯔ‌ꯦ ꯑꯣ ꯊꯕꯛ ꯏꯪꯈꯥꯡ ꯀꯃꯥꯏꯅ ꯇꯧꯒꯦ ꯍꯥ ꯊꯕꯛ ꯏꯟꯈꯥꯡ ꯀꯃꯥꯏꯅ ꯇꯧꯔꯤꯒꯦ ꯊꯕꯛ ꯏꯟꯈꯥꯡ ꯁꯨꯝ ꯊꯤꯕ ꯈꯣꯠꯄ ꯇꯧꯕ꯭ꯔꯥ ꯎꯝ ꯊꯕꯛꯁꯦ ꯑꯃꯗꯤ ꯇꯧꯁꯜꯂꯦ ꯄꯥꯔꯠ ꯇꯥꯏꯝ ꯑꯣꯏꯅ ꯑꯗꯨꯒ ꯨꯝꯃ ꯀ ꯃꯤ ꯌꯦꯌꯦꯒꯤ ꯑꯣ ꯊꯕꯛꯁꯨ ꯌꯥꯕꯗꯤ ꯅꯠꯇꯕꯅꯤꯅꯀꯣ ꯍ ꯁꯦꯟꯇ꯭ꯔꯦꯜ ꯑꯦꯛꯖꯥꯝꯒꯨꯝꯕ ꯀꯣ
ꯑ ꯑꯗꯨꯃꯥꯏꯅ ꯁꯨꯝ ꯌꯦꯡꯉꯤ ꯕ꯭ꯔꯣꯁꯦ ꯀꯩꯅꯣ ꯈꯪꯕ꯭ꯔꯣ ꯑꯃ ꯀꯔꯤ ꯉꯥꯟ ꯊꯧꯕ ꯍꯥꯏꯗꯣ ꯈꯪꯕ꯭ꯔꯣ
ꯎꯝ ꯍꯥꯏꯐꯦꯠ ꯀꯅꯥ ꯑꯩꯈꯣꯏ ꯕꯦꯁ ꯑꯣꯏꯗꯣꯏꯔꯣ ꯚꯔꯣ ꯍꯣꯏꯒꯤ ꯕꯦꯁꯔꯝꯗꯧ ꯃꯥꯜꯂꯦ ꯑꯥꯎ ꯑꯣ ꯈ ꯈꯪꯉ ꯑꯣ ꯈ ꯈꯪ ꯑꯣ ꯃꯥꯗꯣ ꯑꯩꯈꯣꯏ ꯀꯔꯤ ꯇꯥꯃꯤꯟꯅꯔꯦꯕꯀꯣ ꯑꯣ ꯃꯥꯕꯨꯗꯤ ꯇꯧꯍꯧꯕꯅꯤ ꯍꯣꯏ ꯃꯥ ꯈꯔ ꯆꯍꯤ ꯀꯩꯅꯣ ꯇꯧꯕ ꯗ꯭ꯔꯣꯞ ꯇꯧꯕꯖꯥꯠꯅꯦ ꯍꯣꯏ ꯍꯥꯏꯕꯗꯤ ꯍꯥꯏꯕꯅꯤ ꯃꯥꯗ ꯑꯥ ꯚꯔꯣꯏꯒꯤꯗꯤꯝꯛ ꯄꯨꯟꯕ꯭ꯔꯣ ꯀꯃꯥꯏꯅ ꯇꯧꯏꯤ ꯎꯝ ꯍꯣꯏ ꯌꯥꯝ ꯀꯟꯅ ꯄꯨꯔꯥ ꯄꯨꯟꯕꯏ ꯑꯗꯨ ꯀꯝ ꯀ꯭ꯂꯥꯁꯇ ꯑꯗꯨꯝ ꯄꯨꯜꯂꯤꯗ ꯑꯣ ꯍꯣꯏ ꯗ ꯑꯗꯨ ꯀ꯭ꯂꯥꯁ ꯄꯨꯨꯟꯗ ꯐꯪꯁꯟ ꯑꯃ ꯇꯧꯕꯗ ꯈꯣꯠꯄꯗꯀꯣ
ꯑꯥ
ꯑꯥ ꯑꯗꯨꯝ ꯄꯨꯟꯕ ꯍꯥꯏꯇꯥꯔꯦ ꯅꯨꯡꯉꯥꯏꯕꯅꯤꯗ ꯃꯥꯁꯨ ꯑꯗꯨꯝ ꯅꯨꯡꯉꯥꯏ ꯑꯗꯨꯝ ꯄꯨꯟꯕ ꯃꯤ ꯌꯥꯝ ꯐꯩꯗ
ꯑꯥ ꯕꯣꯏꯒꯤ ꯁꯦꯀꯦꯟꯗꯤ ꯀꯅꯥ ꯀꯅꯥ ꯇꯥꯛꯀꯦ ꯀꯩꯅꯣꯁꯦ ꯍꯧꯖꯤꯛ ꯀꯩꯗꯣ
ꯑꯗꯨꯝ ꯍꯥꯟꯅꯒꯤꯗꯣ ꯑꯅꯝꯕꯅ ꯍꯟꯗꯛꯁ ꯁꯦꯀꯦꯟ ꯁꯀꯣꯂꯔ ꯉꯔ ꯇꯥꯛꯑꯦ ꯑꯗꯨꯒ ꯑꯣꯖꯥꯅ ꯇꯥꯛꯄ ꯍꯥꯏꯔꯗꯤ ꯁꯔꯟꯖꯟ ꯑꯣꯏꯒꯨꯝꯕ ꯃꯥ ꯃꯉꯥꯏꯔꯦ ꯐꯖꯅ ꯇꯥꯛꯏꯁꯦ ꯑꯇꯣꯞꯄ ꯃꯤꯝ ꯔꯣꯕꯤꯇꯥ ꯍꯣꯏ ꯀꯔꯤ ꯍꯣꯏ ꯃꯣꯏꯗꯤ ꯀꯌꯥ ꯇꯥꯛꯇꯦꯕ ꯏꯁꯀꯣꯂꯔꯣꯏ ꯆꯪꯉꯜꯅꯤꯕ ꯑꯗꯨꯒ
ꯂ
ꯩꯀꯩꯅꯣꯁꯨ ꯑꯗꯨꯝ ꯇꯥꯛꯇꯅꯦ ꯁꯋꯥ ꯇꯥꯏ ꯄ ꯃꯅꯤ ꯌꯥ ꯍꯥꯏꯦ ꯇ ꯇꯥꯛꯇꯅꯦ ꯍ ꯣꯏ ꯇꯛꯇꯔꯕ ꯣ
ꯎꯝ
ꯃꯥꯅ ꯐꯥꯔ ꯁꯦꯝꯗ ꯇꯥꯛꯑ ꯀꯦꯟꯁꯨ ꯃꯥꯅꯗꯤ ꯂꯧꯕꯅꯤꯅꯦ ꯑꯩꯈꯣꯏ ꯃꯇꯝꯗꯒꯗꯤ ꯈꯣꯏꯗꯗꯤ ꯑꯃꯨꯛ ꯐꯥꯁꯨ ꯇꯥꯕ ꯑ ꯐꯔꯇꯅ ꯃꯥ ꯁꯤꯗꯤ ꯀꯥꯏꯗꯅꯀꯣ ꯎꯝ ꯑꯩꯈꯣꯏꯗꯅ ꯇꯥꯛꯄ ꯐꯥꯏꯅꯥꯟꯁꯤꯌꯦꯜ ꯏꯁꯇꯦꯠꯃꯦꯟ ꯇꯥꯛꯄ ꯐꯥꯏꯅꯥꯟꯁꯤꯌꯦꯜ ꯏꯁꯇꯦꯠꯃꯦꯟ ꯑꯣ ꯑꯗꯨꯗꯤ ꯕꯣ ꯑꯩꯈꯣꯏ ꯀꯩꯅꯣꯉꯗ ꯑꯅꯔꯝꯕꯅꯤ ꯎꯝ ꯀꯔꯤ ꯌꯦꯟꯁꯥꯡ ꯆꯥꯒꯦ ꯉꯁꯤꯁꯤꯕꯣ ꯑꯩꯉꯣꯏ ꯉꯁꯤꯁꯦ ꯀꯩꯅꯣ ꯇꯧꯔꯦ ꯀꯪꯁꯣꯏꯝꯒ ꯑꯃꯥꯒ ꯀꯒꯧꯕꯨ ꯇ ꯐꯦ ꯂꯩ ꯑꯁ ꯀꯥꯡꯁꯣꯏꯒꯨꯝꯕ ꯆꯥꯕꯅ ꯐꯩꯗ
ꯎꯝ ꯀꯥꯂꯦꯟꯗꯗꯤ ꯊꯧꯔꯦꯛ ꯀꯥꯕ ꯄꯣꯠꯁꯦ ꯀꯌꯥ ꯅꯨꯡꯉꯥꯏꯇꯦ
ꯍꯣꯏꯅꯦ ꯏꯁꯥꯁꯨ ꯋꯥꯏ ꯍꯛꯆꯥꯡ ꯁꯣꯛꯄ ꯍꯛꯆꯥꯡ ꯃꯥꯅꯤ ꯍꯥꯏꯖ ꯕꯥꯅꯤ ꯑꯩꯈꯣꯏꯗꯤ ꯉꯁꯤ ꯍꯣꯁꯇꯦꯜꯗ ꯂꯥꯛꯑ ꯌꯦꯟ ꯊꯣꯡꯖꯤꯜꯂꯨꯔꯦ ꯆꯥꯁꯤꯜꯂꯦ ꯏꯁꯥꯗꯣ ꯂꯥꯏꯔꯤꯛ ꯄꯥꯕꯩ ꯂꯥꯛꯄ ꯄꯥꯕꯕꯨꯗꯤ ꯂꯥꯛꯄꯕꯨꯗꯤ ꯌꯨꯝꯗꯩ ꯂꯥꯛꯄ ꯑꯗꯨꯒ ꯌꯦꯟꯊꯧꯣꯡꯁꯥꯁꯂꯦ ꯄꯥꯁ ꯁꯂꯦ ꯈꯖꯪ ꯄꯥꯟꯊꯔꯦ ꯀꯌꯥ ꯄꯠꯊꯗꯅ ꯆꯥꯥꯁꯜꯂꯕꯅꯤꯅ ꯑꯃꯨꯛ
ꯑꯣꯏ
ꯋꯥ ꯏꯐꯦꯛ
ꯩꯅ ꯌꯦꯡꯕ꯭ꯔꯣ ꯋꯥꯀ ꯌꯦꯡꯕꯣ꯭ꯔꯦ꯫ ꯅꯍꯥꯟ ꯅꯣꯡꯃ ꯀꯩꯅꯣꯕꯨꯗꯤ ꯌꯦꯡꯉꯣꯏ ꯖꯄꯥꯟꯒ ꯀꯩꯅꯣꯒ ꯁꯥꯟꯅꯕꯗꯣ ꯕ꯭ꯔꯥꯖꯤꯜꯒꯤ ꯁꯥꯟꯅꯕꯗꯣ ꯑꯗꯨꯃꯗꯤ ꯌꯦꯡꯉ ꯑꯩꯗꯤ ꯀꯌꯥ ꯌꯦꯡꯗꯦꯕ ꯕꯣꯜꯗꯣ ꯀꯌꯥꯁꯨ ꯄꯥꯝꯃꯦꯕ ꯑꯗꯨꯏꯁꯨ ꯑꯗꯨ ꯑꯗꯨ ꯅꯨꯃꯤꯠꯇ ꯑꯗꯨꯗꯤ ꯃꯌꯥꯝ ꯀꯣꯏꯔꯦꯡ ꯌꯦꯡꯅꯕꯗꯨꯗ ꯑꯩꯁꯨ ꯁꯨꯝ ꯌꯦꯡꯕꯅꯤꯗ ꯎꯝ ꯌꯦꯡꯖꯅꯕ꯭ꯔꯣ ꯑꯩ ꯑꯌꯨꯛꯒꯨꯝꯕꯗ ꯌꯦꯡꯕ ꯌꯥꯕ ꯄ꯭ꯂꯦꯗꯨꯨꯝ ꯅꯨꯡꯗꯥꯡ ꯉꯟꯅ ꯌꯦꯡꯕ ꯌꯥꯕ ꯑꯣ ꯍꯣꯏ ꯊꯣꯔꯦꯟꯒꯤ ꯇꯨꯝꯗꯕꯤꯒ ꯌꯦꯡꯕꯗꯨꯗꯤ ꯌꯦꯡꯗꯦꯕ ꯑꯁ ꯇꯧꯗꯦꯗꯕ꯭ꯔꯣ ꯃꯗꯨ ꯍꯛꯆ ꯌꯥꯝ ꯆꯔꯤ ꯑꯩꯈꯣꯏꯗ ꯑꯃꯨꯛ ꯑꯩꯌꯨꯛ ꯇꯧꯏ ꯊꯕꯛ ꯀꯩꯀꯥ ꯆꯠꯊꯣꯛ ꯆꯠꯁꯤꯟ ꯇꯧꯕꯅꯤꯅ ꯑꯗꯨ ꯑꯃ ꯀꯥꯏꯗꯕꯤꯀꯣ ꯃꯥꯅꯦ ꯑꯗꯨꯕꯨꯗꯤ ꯄꯨꯡ ꯇꯔꯥꯃꯥꯊꯣꯏ ꯕꯥꯔꯣ ꯁ꯭ꯋꯥꯏꯐꯥꯎꯗꯤ ꯌꯦꯡꯕ ꯑꯃꯅꯤ ꯑꯗꯤ ꯌꯦꯡꯗꯕ ꯑ ꯑꯗꯨꯗꯤ ꯌꯦꯡꯗ꯭ꯔꯦ ꯄꯨꯡ ꯊꯦꯡ ꯇꯔꯥꯃꯥꯊꯣꯏ ꯍꯣꯏ ꯁ꯭ꯋꯥꯏꯐꯧꯀꯤ ꯑꯗꯨꯝ ꯌꯦꯡꯉꯦ ꯎꯝ ꯌꯥꯗꯔꯤ ꯆꯟꯗꯕꯗꯤ ꯌꯥꯎꯗ꯭ꯔꯦ꯫ ꯑꯩꯈꯣꯏꯅ ꯑꯌꯨꯛ ꯊꯕꯛ ꯆꯠꯇꯧ ꯂꯩꯕꯅꯤꯅ ꯌꯥꯝ ꯊꯦꯡꯅ ꯇꯨꯝꯃꯗꯤ ꯑꯃꯨꯛ ꯍꯧꯒꯠꯂꯛꯄꯗ ꯍꯌꯦꯡ ꯋꯥꯕꯅꯤ ꯈꯪꯗꯦ ꯅꯥꯕꯅꯤ ꯈꯪꯗꯦ ꯇꯧꯗꯣꯏꯅꯤ꯫
ꯅꯥꯕꯨꯗꯤ ꯅꯥꯔꯣꯏ ꯅꯥꯗꯤ ꯇꯨꯝꯁꯤꯠ ꯐꯥꯗꯕꯒꯤ ꯑꯣꯐꯤꯁꯇꯒ ꯎꯏꯕꯗ ꯌꯥꯝ ꯅꯨꯡꯉꯥꯏꯇꯕ ꯍꯥꯏꯇꯥꯔꯦ ꯅꯣꯏ
ꯇꯔꯦꯅꯦꯗꯁ ꯌꯦꯡꯅꯤꯡꯟꯗꯦ ꯍꯟꯗꯛ ꯍꯣꯏ ꯏꯁꯥꯁꯨ ꯋꯥꯏꯗꯅ ꯅꯈꯣꯏꯗ ꯐꯝꯃꯨꯕꯗꯣ
ꯑꯥ
ꯀꯩꯗꯧꯔꯣꯃꯤꯅ ꯍꯧꯖꯤꯛꯀꯣ ꯋꯥꯔꯤ ꯁꯥꯥꯏꯁꯤꯔꯣ ꯅꯠꯇ꯭ꯔꯒ ꯎꯝ ꯃ ꯁꯨꯝ ꯄꯣꯊꯥꯔꯨꯕꯤꯗ ꯁꯔꯨ ꯍꯜꯂꯛꯇ ꯉꯥꯏꯔꯤꯅꯀꯣ ꯅꯣꯡꯃꯒꯤ ꯁꯤꯁꯦ ꯁꯨꯝ ꯇꯧꯈ꯭ꯔꯕꯗꯤ ꯍꯩꯅꯔꯤꯅꯦ ꯍꯣꯏ ꯑꯩꯅ ꯉꯥꯏꯍ ꯉꯥꯏꯍꯥꯛ ꯁꯨꯝ ꯇꯧꯕ ꯏꯗꯥꯥꯏꯗ ꯄꯣꯊꯥꯕ ꯑꯣꯏꯅ ꯀꯩꯏꯀꯣ
ꯑ ꯃꯥꯅꯤ ꯕ꯭ꯔꯣꯗꯤ ꯃꯃꯥꯡ ꯆꯍꯤ ꯅꯨꯡꯉꯥꯏꯈꯤꯕ꯭ꯔꯣ ꯚꯣꯠ ꯅꯨꯡꯉꯥꯏꯈꯤꯕ꯭ꯔꯥ ꯀꯃꯥꯏꯅ ꯇꯧꯒꯦ ꯕꯣꯠ ꯌꯥꯎꯔꯛꯄ꯭ꯔꯣ ꯌꯥꯎꯛꯇꯕ꯭ꯔꯣ?
ꯕꯣꯠꯁꯦ ꯈꯔ ꯌꯥꯎꯋꯤ ꯌꯥꯝ ꯀꯟꯅ ꯌꯥꯎꯕꯗꯤ ꯅꯠꯇꯦ ꯈꯔ ꯍꯣꯏ ꯈꯔꯗꯤ ꯌꯥꯎꯋꯤ꯫ ꯏꯃꯥꯟꯅꯕꯒꯤ ꯃꯌꯥꯝ ꯑꯃꯁꯤꯡ ꯂꯦꯞꯄ ꯈꯣꯠꯄ ꯈꯔ ꯌꯥꯎꯕ ꯄꯣꯟ ꯀꯈꯤꯔꯥ ꯀꯩꯅꯣꯏ
ꯑꯁ
ꯌꯥꯗꯤ ꯍꯥ ꯇꯕꯗꯤ ꯐꯣꯁꯦꯕꯨ ꯑꯦꯝ ꯌꯨꯒꯤ ꯄꯣꯠ ꯁꯤꯗꯤ꯫ ꯉꯗꯦ ꯄꯥꯕꯤ ꯃꯌꯥꯝ ꯌꯥꯝꯃꯛꯄꯁꯤꯅ ꯍꯣꯏ ꯗꯤ ꯑꯦꯝꯒꯨꯝꯕꯗꯩꯗꯤ ꯑꯗꯨꯝ ꯑꯄꯥꯏꯕ ꯂꯨꯞꯅ ꯑꯗꯨꯝ ꯄꯥꯏꯕꯀꯣ ꯑꯥ ꯑꯝ ꯌꯨꯗꯥꯗꯤ
ꯀꯅꯥ ꯄꯥꯏꯔꯤꯦ ꯄ ꯖꯤ ꯑꯦꯁ ꯀꯩꯀꯥ ꯃꯣꯏꯒꯤ ꯄ꯭ꯔꯣꯁꯤꯗꯦꯟ ꯀꯩꯀꯥꯁꯦ꯫
ꯀꯩ ꯀꯥꯁꯦ ꯫ ꯄ꯭ꯔꯁꯤꯗꯦꯟꯗꯤ ꯅꯣꯡꯄꯣꯛ ꯑꯃꯥꯝꯗ ꯄꯥꯏꯔꯝꯒꯅꯤ꯫
ꯑꯥꯥ
ꯑꯗꯨꯒ ꯖꯤ ꯑꯦꯁ ꯀꯨꯝꯕꯗꯤ ꯈꯪꯗ꯭ꯔꯦ꯫ ꯕ꯭ꯔꯣ ꯑꯩꯒꯤ ꯁꯤꯌꯥꯔꯗꯤ ꯀꯅꯥ ꯑꯣꯏꯗꯤ ꯍꯧꯖꯤꯛ ꯂꯩꯇꯕ꯭ꯔꯥ ꯆꯠꯈ꯭ꯔꯕ꯭ꯔꯥꯈ꯭ꯔ
ꯍꯣꯏ ꯆꯨꯝꯃꯤ ꯃꯣꯏ ꯃꯣꯏ ꯄꯁ ꯑꯣꯏꯈ꯭ꯔꯦ ꯍꯟꯗꯀꯣ
ꯑꯕ꯭ꯔꯣꯅ ꯍꯟꯗꯛ ꯑꯣꯏꯗꯕ ꯑꯕ꯭ꯔꯣꯒꯤꯅ ꯃꯃꯥꯡ ꯄꯥ ꯆꯠ ꯑꯣꯏꯕꯀꯣ ꯑ ꯑꯩꯈꯣꯏ ꯇ꯭ꯋꯦꯟꯇꯤ ꯐꯥꯏꯚꯇ ꯑꯣꯏꯕ ꯍꯧꯖꯤꯛꯀꯤ ꯄꯥꯁ ꯑꯥꯎꯠ ꯑꯣꯏꯕ ꯀꯥꯡꯕꯨꯗꯣ ꯣꯏ ꯃꯣꯏꯅ ꯐꯦꯕ ꯄꯤꯔꯛꯄꯣꯏꯗꯣꯏꯕ ꯔꯣꯏꯅ ꯍꯟꯗꯛꯀꯤꯗꯣ ꯄꯤꯔꯃꯅꯤ ꯅꯨꯡꯉꯥꯏꯔꯤꯕ꯭ꯔꯣ ꯀꯃꯥꯏꯅ ꯇꯧꯔꯤꯕ꯭ꯔꯣ ꯑꯩꯒꯤꯗꯤ ꯃꯇꯝꯗꯨꯗ ꯀꯤꯔꯍꯅꯤꯡꯉꯦ ꯎꯝ ꯍꯥꯏꯗꯤ ꯏꯔꯥꯡꯁꯦ ꯁꯨꯝ ꯆꯍꯤ ꯆꯨꯞꯄ ꯇꯧꯗ꯭ꯔꯁꯨ ꯏꯔꯥꯡ ꯇꯥꯏꯃꯤꯡ ꯇꯥꯕ ꯌꯥꯎꯋꯗꯅꯀꯣ
ꯑ
ꯏꯔꯥꯡ ꯃꯇꯝꯗꯨꯃ ꯍꯟꯗꯛ ꯊꯥꯁꯤꯃ ꯏꯔꯥꯡ ꯀꯟꯕ ꯈꯣꯠꯄ ꯇꯥꯏꯃꯤꯡ ꯌꯥꯎꯕ ꯌꯥꯎꯋꯤꯗꯅ ꯑꯗꯨꯝꯕꯗꯤ ꯂꯩꯈꯤꯗꯦ ꯑꯩꯈꯣꯏ ꯃꯇꯝꯗꯗꯤ ꯎꯝ ꯀꯩꯅꯣ ꯑꯣꯏꯕ ꯃꯇꯝ ꯍꯥꯏꯇꯥꯔꯦꯅꯦ ꯀꯥꯔꯤ ꯂꯩꯕ ꯃꯇꯝꯗꯣ ꯄꯤ ꯑꯔ ꯂꯩꯕꯗꯣ ꯑ ꯑꯗꯨꯅ ꯑꯗꯨꯝ ꯀꯩꯝꯇ ꯀꯥꯏꯕ ꯂꯩꯒꯤꯗ꯭ꯔꯦ
ꯝꯅꯨꯡꯉꯥꯏꯈ꯭ꯔꯦ ꯇꯨ ꯊꯥꯎꯖꯟ ꯅꯨꯡꯉꯥꯏ ꯇ꯭ꯋꯦꯟꯇꯤ ꯐꯣꯔꯁꯨ ꯑꯗꯨꯝ ꯏꯔꯥꯡ ꯂꯩꯇꯦꯗꯅ ꯍꯣꯏ ꯂꯩꯔꯁꯨ ꯃꯔꯛ ꯃꯔꯛꯇ ꯑꯃꯨꯛ ꯑꯩꯈꯣꯏ ꯍꯞꯇꯥꯃꯨꯛ ꯀꯩꯃꯨꯛ ꯅꯣꯡ ꯅꯤꯅꯤ ꯕꯟ ꯇꯧꯕ ꯈꯣꯠꯄ ꯑꯗꯨꯒꯅꯨꯡ ꯌꯥꯝ ꯀꯥ ꯍꯦꯟꯅ ꯊꯥ ꯑꯃꯅꯤ ꯂꯩꯕꯗꯨ ꯂꯩꯇꯦꯕ
ꯂꯩꯇꯦ ꯂꯩꯇꯦ
ꯅꯨꯡꯗꯥꯡꯒꯤ ꯆꯥꯛ ꯏꯟꯁꯥꯡꯁꯤꯅ ꯀꯃꯥꯏꯅ ꯇꯧꯕ
ꯅꯨꯡꯗꯥꯡꯒꯤ ꯁꯦꯝꯕ꯭ꯔꯣ ꯍꯧꯖꯤꯛꯀꯤꯗꯤ ꯁꯦꯝ ꯁꯥꯗ꯭ꯔꯤ ꯉꯥꯏꯍꯥꯛꯀꯤ ꯋꯥꯠꯂꯤ
ꯀꯃꯥꯏꯅ ꯇꯧꯒꯦ ꯏꯁꯥꯅ ꯊꯣꯡꯕ꯭ꯔꯣ ꯅꯠꯇ꯭ꯔꯒ ꯌꯨꯝꯒꯤ ꯃꯤꯅ ꯊꯣꯡꯕ꯭ꯔꯣ ꯌꯨꯝꯒꯤ ꯃꯤ ꯐꯧꯗꯣꯏꯅꯤꯅꯣ ꯍꯣꯏꯅꯦ ꯌꯨꯝꯗ ꯂꯩꯔꯅꯤꯅꯦ
ꯎꯝ
ꯁꯤ ꯂꯩꯔꯤꯗꯗꯤ ꯍꯣꯇꯦꯜ ꯂꯩꯔꯝꯕ꯭ꯔꯣ ꯀꯃꯅ ꯇꯧꯒ ꯌꯨꯝꯗ ꯑꯗꯨꯝꯥꯛꯄ꯭ꯔꯣ ꯀꯁꯤ ꯂꯩꯗꯥ ꯃꯗꯝ ꯂꯑ ꯍ ꯣꯏ ꯃꯁ ꯀꯦ ꯂꯩꯕꯗꯝ ꯍꯣꯁꯇꯦꯜꯗ ꯂꯩꯇꯦ ꯑꯩꯁꯨ ꯂꯩꯇꯦ ꯁꯨꯝꯥꯏꯕꯦꯔꯤ ꯂꯥꯏꯕ꯭ꯔꯦꯔꯤ ꯑꯩꯣꯏ ꯂꯥꯏꯕ꯭ꯔꯦꯔꯤꯗꯤ ꯂꯥꯛꯏꯅꯦꯕ ꯑꯗꯨꯁꯨ ꯏꯃꯥꯟꯅꯕ ꯍꯣꯇ ꯁꯤꯗ ꯂꯩꯕ ꯌꯥꯎꯕ ꯑꯗꯨꯗ ꯃꯥꯏ ꯀꯥꯗ ꯑꯗꯨꯝ ꯂꯥꯏꯔꯤꯛ ꯄꯥꯕ ꯂꯥꯏꯕꯤꯗꯨ ꯍꯧꯖꯤꯛꯀꯥꯟꯗꯤ ꯀꯥꯂꯦꯟꯅꯤꯅ ꯌꯥꯝ ꯁꯥꯏꯌꯦꯕ ꯃꯅꯨꯡꯗ
ꯑꯥ
ꯑꯦꯛꯖꯥꯝ ꯃꯌꯥꯝꯒꯤ ꯃꯤꯁꯨ ꯌꯥꯝ ꯂꯥꯛꯄ ꯍꯣꯏꯒꯤꯗꯤ ꯀꯅꯥꯅꯣ ꯑꯣꯏꯒꯦ ꯅꯨꯄꯤꯅ ꯌꯥꯝꯕ꯭ꯔꯥ ꯅꯨꯄꯥꯅ ꯌꯥꯝꯕ꯭ꯔꯥ ꯀꯥꯏꯅ ꯀꯩ ꯆꯥꯁꯦ ꯅꯨꯄꯤꯅ ꯈꯤꯇꯪ ꯌꯥꯝ ꯃꯥꯜꯂꯦ ꯅꯨꯄꯥꯗꯕꯣ ꯂꯥꯛꯑꯣꯏ ꯑꯗꯣ ꯀ꯭ꯂꯥꯁꯁꯦ ꯑꯗꯨꯝ ꯃꯤ ꯇꯝꯕꯗꯤ ꯑꯗꯨꯝ ꯍꯥꯏꯐꯦꯠ ꯃꯥꯟꯅꯔꯁꯨ ꯀ꯭ꯂꯥꯁ ꯂꯥꯛꯄꯗꯨ ꯕꯤꯅꯦꯂꯥꯄꯗꯣ
ꯑꯥ
ꯑꯗꯨꯃꯥꯏꯅ ꯑꯣꯏꯌꯦ
ꯅꯨꯄꯤꯅꯁꯨ ꯑꯗꯨꯝ ꯌꯥꯝꯕꯅꯦ ꯑꯩꯈꯣꯏ ꯃꯇꯝꯗꯁꯨ ꯅꯨꯄꯤ ꯉꯥꯛꯇ ꯌꯥꯝꯃꯦꯕꯀꯣ ꯑꯩꯈꯣꯏ ꯃꯤ ꯐꯤꯐꯇꯤꯒ ꯁꯤꯛꯇꯤ ꯁꯤꯛꯁꯇꯤꯒꯗꯨꯗ ꯑꯩꯈꯣꯏ ꯂꯨꯄꯥ ꯆꯔꯥꯇꯔꯨ ꯈꯛꯇꯅꯤ ꯑꯗꯨꯗꯤ ꯌꯥꯝ ꯌꯥꯝꯗ ꯑꯗꯨꯃꯥꯏꯅꯗꯤ ꯑꯣꯏꯗꯦ ꯑꯩꯈꯣꯏꯒꯤꯗꯤ ꯑꯃꯨꯛ
ꯑꯣ
ꯐꯤꯐꯇꯤ ꯁꯤꯛꯁꯁꯤ ꯌꯧꯕꯔꯣ ꯃꯇꯝꯗ ꯑꯩꯈꯣꯏꯗꯗꯤ ꯍꯧꯖꯤꯛ ꯌꯥꯎꯔꯤꯁ ꯃꯤ ꯌꯥꯡꯈꯩꯃꯨꯛꯇꯪ ꯇꯝꯃꯤꯁꯦ ꯃꯃꯥꯡꯗ ꯃꯃꯥꯡ ꯁꯦꯝꯗ ꯑꯣ ꯍꯟꯗꯛ ꯁꯦꯝꯗ ꯑꯃꯨꯛ ꯈꯔ ꯇꯣꯛꯅꯈꯤꯕ
ꯑꯥ
ꯅꯤꯐꯨ ꯅꯤꯐꯨ ꯃꯔꯤꯃꯨꯛꯇꯅꯤ ꯇꯝꯍꯧꯔꯤꯁꯦ ꯃꯤꯁꯦ ꯈꯔ꯭ꯕꯨꯗꯤ ꯍꯟꯊꯕꯥꯅꯤ ꯀꯟꯗꯩ ꯅꯨꯡꯗꯤ ꯅꯨꯡꯉꯥꯏꯗꯦ ꯃꯥꯁꯇꯔꯒꯤꯁꯨ ꯅꯨꯡꯉꯥꯏꯕ꯭ꯔ ꯂꯩꯕꯅꯦ ꯂꯩꯅꯦ ꯀꯣꯂꯦꯖꯀꯤ ꯅꯨꯡꯉꯥꯏꯕ ꯃꯥꯁꯇꯔꯒꯤ ꯅꯨꯡꯉꯥꯏꯕ
ꯑꯥ
ꯗꯤ ꯑꯦꯝꯗ ꯑꯩꯈꯣꯏ ꯗꯤ ꯑꯦꯝ ꯇꯧꯔꯛꯑꯦꯕ ꯑꯗꯨ ꯗꯤ ꯑꯦꯝ ꯇꯝꯃꯤꯉꯩꯗ ꯑꯃꯨꯛ ꯀꯣꯂꯦꯖꯇꯣ ꯑꯩꯈꯣꯏꯒꯤ ꯀꯣꯏꯐꯝ ꯂꯥꯡꯐꯝ ꯍꯥꯏꯇꯥꯔꯦꯀꯣ ꯀꯌꯥ ꯂꯩꯇꯦꯗꯅ ꯑꯦꯝ ꯌꯨꯗ ꯑꯃꯨꯛ ꯌꯥꯝ ꯂꯩꯗꯅ
ꯑꯁ ꯗꯦꯝꯗꯁꯨ ꯃꯩ ꯇꯥꯕꯅꯦ ꯍꯦ ꯕ꯭ꯔꯣ ꯍꯥꯏꯗꯤ ꯀꯣꯏꯅꯤꯗꯤ ꯕ꯭ꯔꯣꯍꯣꯏꯅ ꯑꯁ ꯕ꯭ꯔꯣꯍꯣꯏ ꯕꯪꯒꯅꯤ ꯇꯧꯔꯛꯇ꯭ꯔꯣ
ꯍꯥ ꯕꯡꯀꯥ ꯇꯧꯊꯥꯔꯛꯇꯔꯣ ꯑꯁ ꯑꯗꯨꯕꯨꯗꯤ ꯇꯧꯔꯛꯏꯗ ꯀꯣꯂꯦꯖꯁꯤꯅ ꯑꯗꯨꯕꯨꯒꯤ ꯇꯧꯔꯛꯏꯗ ꯑꯩꯈꯣꯏꯒꯤ ꯀꯣꯂꯦꯖꯅꯤꯅ ꯀꯣꯏꯕꯥ ꯆꯠꯄꯥꯑꯣ ꯈꯣꯠꯄꯥꯑꯣ ꯅꯨꯉꯥꯏꯊꯔꯛꯏ ꯍꯥꯏꯇꯔꯦ ꯕꯔꯣ ꯀꯣꯂꯦꯖꯇꯁꯨ ꯀꯣꯂꯦꯖꯇꯕꯨꯗꯤ ꯕꯣꯠ ꯈꯔ ꯌꯥꯎꯔꯛꯄ
ꯑꯥ
ꯏꯃꯥꯟꯅꯕ ꯑꯃ ꯂꯦꯞꯄꯦ ꯃꯇꯝꯗꯨꯗ ꯑꯗꯨꯒꯤ ꯑꯣ ꯀꯅꯥꯏ ꯃꯇꯝ ꯑꯣꯏꯗꯣꯏꯅꯣ ꯅꯣꯏꯖꯦ ꯎ ꯀꯅꯥ ꯑꯣꯏꯗꯣꯏꯅꯣ ꯆꯞ ꯆꯥꯕ ꯈꯪꯗ꯭ꯔꯦ ꯑꯗꯨꯗꯤ
ꯑꯩꯈꯣꯏꯁꯨꯦ ꯂꯦꯞꯄꯤꯑꯕ꯭ꯔꯣ ꯃꯇꯝꯗꯨꯗ ꯑꯩꯈꯣꯏ ꯑꯩꯈꯣꯏꯒꯤ ꯃꯇꯝ ꯍꯥꯏꯇꯥꯔꯦꯅꯦꯀꯣ
ꯑꯣ ꯏꯁꯥ ꯂꯄꯤ ꯏꯁꯥ ꯂꯦꯞꯄꯦ ꯍꯥꯏꯔ
ꯑꯤ ꯑꯩꯁꯨ ꯔꯦꯞꯄꯥꯛꯌꯦ
ꯑꯣ ꯀꯥꯒꯤꯕꯗꯣ ꯕꯔꯣ ꯁꯤ ꯀꯩꯅꯣ ꯒꯤ ꯕꯦꯁ ꯑꯣꯢꯕꯔꯣ ꯑꯩꯗꯤ ꯁꯥꯕꯔ ꯀꯩꯅꯣꯝ ꯂꯩꯔꯤꯗꯣ ꯃꯣꯏꯒꯤ ꯍꯣꯏ ꯃꯣꯏꯁꯤꯅ ꯑꯃꯨꯛ ꯃꯈꯣꯏꯒꯤ ꯃꯊꯧꯛ ꯑꯣꯏꯗꯣꯏꯕ ꯑꯗ ꯍꯣꯏ ꯃꯣꯏꯅ ꯂꯦꯞꯄ ꯇꯟꯗꯣ ꯑꯗꯨꯗꯣ ꯑꯣꯏꯗꯣꯏꯕ ꯃꯈꯣꯏꯅ ꯀꯥꯕ ꯇꯟꯗꯣ ꯑꯗꯨꯗꯤ ꯕꯣꯁꯦ ꯀꯩꯅꯣꯒꯤ ꯕꯦꯁ ꯑꯣꯏꯗꯧ ꯃꯥꯜꯂꯦ ꯕꯣꯔꯤꯁ ꯕꯦꯁ ꯃꯥꯅꯦ ꯃꯥꯅꯦ ꯕꯣꯔꯤꯁꯇꯨꯅꯤ ꯑꯩꯅꯥ ꯆꯦꯜꯂꯑꯁꯦ ꯑꯣ ꯃꯕꯨꯗꯤ ꯈꯪꯏꯗ ꯑꯣ ꯃꯥꯒꯤꯅꯦ ꯑꯩꯈꯣꯏꯅ ꯈꯔ ꯀꯟ ꯆꯦꯜꯂꯛꯑꯦ ꯍꯥꯏꯁꯦ
ꯑꯥ
ꯑꯗꯣ ꯃꯣꯏ ꯃꯇꯝꯗꯩꯗꯤ ꯑꯗꯨꯝ ꯃꯈꯥ ꯇꯥꯕꯗꯤ ꯑꯗꯨꯝ ꯏꯔꯥꯡ ꯇꯧꯔꯛꯄꯗꯩꯀꯣ ꯏꯔꯥꯡ ꯂꯩꯔꯗꯅ
ꯃꯥꯅꯦ
ꯏꯔꯥꯡ ꯍꯧꯔꯛꯄꯗꯒꯤꯗꯤ ꯑꯗꯨꯝ ꯒꯌ꯭ꯥꯟ ꯃꯦꯟ ꯇꯥꯈꯤꯗꯔ꯭ꯦꯗꯥ ꯐꯖꯅ ꯕꯣꯕꯣꯏꯁꯤ ꯀꯩꯅꯣꯗ ꯂꯩꯗꯥꯏ ꯗꯤꯑꯦꯝꯗꯔ ꯑꯃ ꯇꯝꯗꯥꯏ ꯃꯥꯁꯦ ꯑ ꯇꯝꯃꯤꯕꯅꯦ ꯃꯣꯏ ꯁꯕꯦꯟꯠ ꯑꯩꯠ ꯃꯈꯥ ꯇꯝꯗꯕ ꯍꯥꯏꯇꯥꯔꯦ ꯑꯣ ꯁꯚꯦꯟ ꯑꯩꯠꯇꯣ ꯑꯗ ꯑꯗꯨꯝ ꯇꯝꯍꯧꯕ ꯃꯥꯁꯇꯔ ꯑꯣꯏꯅ ꯇꯧꯕꯗꯤ ꯅꯠꯇꯕ ꯍꯣꯏ ꯑꯗꯥꯏꯅ ꯇꯝꯕꯗꯣ ꯕꯔꯣꯍꯣꯏꯒꯗꯤ ꯂꯥꯞꯅꯔꯦ ꯍꯧꯖꯤꯛꯀꯥꯟꯗꯗꯤ ꯅꯨꯃꯤꯠꯀꯤ ꯄꯨꯟꯗꯔ꯭ꯃꯤꯅꯥ ꯈꯔꯗꯤ ꯍꯣꯏ ꯍꯧꯖꯤꯛꯁꯦ ꯑꯃꯨꯛ ꯑꯦꯛꯖꯥꯝ ꯂꯩꯕꯅꯤ ꯑꯦꯛꯖꯥꯝ ꯂꯣꯏꯔ ꯇꯧꯔꯛꯈꯤꯅꯤ ꯑꯦꯛꯖꯥꯝ ꯂꯣꯏꯔ ꯈꯔ ꯌꯥꯎꯅꯤ ꯍꯧꯖꯤꯛꯄꯨꯗꯤ ꯑꯦꯛꯖꯥꯝ ꯂꯩꯅꯤꯅ ꯃꯌꯥꯝꯁꯦ ꯈꯔ ꯇꯨꯃꯤꯟ ꯇꯨꯃꯤꯟ ꯂꯩꯅꯤꯗꯅꯀꯣ
ꯑꯥ
ꯑ ꯑꯦꯛꯖꯥꯝ ꯂꯣꯏꯔꯥ ꯑꯃꯨꯛ ꯃꯌꯥꯝ ꯍꯧ